ꯍꯜꯂꯣ
ꯅꯨꯡꯉꯔꯤꯕꯣ ꯍꯧꯖꯤꯛ ꯗꯦ ꯀꯩꯇꯦꯔꯤꯅꯣ
ꯍꯧꯖꯤꯛꯁꯦ ꯑꯗꯨꯝ ꯐꯝꯔꯒ ꯂꯩ
ꯑꯥ ꯑꯥꯏꯁ ꯊꯦꯪꯈꯔꯕꯅꯤꯅꯥ ꯑꯩꯁꯦ ꯑꯗꯨꯝ ꯑꯗꯨꯝ ꯐꯃꯨꯡꯗ ꯍꯤꯞꯄꯗꯣ ꯌꯨꯝ ꯀꯥꯀꯦ ꯅꯥ
ꯑꯥ ꯉꯒꯦ ꯅꯪꯒꯤꯔꯣꯝꯗꯦ ꯅꯨꯄꯥꯅꯤ ꯀꯩꯔꯣꯨꯝꯗꯔꯥ
ꯍꯧꯖꯤꯛ ꯏꯃꯥꯟꯕꯤ ꯈ꯭ꯋꯥꯏꯗ ꯂꯩꯕꯅꯤ ꯕꯥ
ꯍꯣ꫰ꯍꯣꯌ꫰ꯃꯗꯣ ꯀꯩꯇꯦꯕꯔꯥ
ꯇꯧꯔꯤ ꯃꯥꯁꯨ
ꯑꯗꯨ ꯃꯥꯔ ꯇꯁꯤꯄ꯭ꯂꯥꯏ ꯑꯦꯗꯥꯄꯥꯗꯣ
ꯆ ꯆꯥꯛ ꯌꯦꯟꯁꯥꯡ ꯊꯣꯡꯕꯒꯤ ꯃꯇꯥꯝ ꯌꯧꯁꯤꯜꯂꯛꯈ꯭ꯔꯦ ꯑꯩꯈꯣꯏꯒꯤ
ꯍꯣꯏ ꯀ ꯀꯔꯤ ꯑꯦꯟꯁꯪ ꯑꯗꯨ ꯁꯟ ꯆꯥꯔꯅꯤ
ꯅꯨꯡꯁꯤ ꯔꯥꯖꯨꯕꯥꯏꯒ ꯑꯩꯈꯣꯏ ꯏꯟꯁꯥꯡꯗꯣ ꯍꯣ ꯆꯥꯃꯤꯟꯅ ꯀꯩ ꯅꯤ ꯇꯧꯔꯤ
ꯑꯣ ꯃꯥ ꯂꯧꯔꯛꯀꯅꯤ ꯍꯥꯏꯕꯔꯥ
ꯑꯣ ꯃꯣꯍꯣꯟꯗ ꯄꯤꯁꯥ ꯊꯥꯒꯦ ꯇꯅꯦ
ꯑꯦ ꯐꯖꯅꯥ ꯁꯥ ꯑꯣꯖ
ꯉꯁꯤꯗꯤ ꯇꯧꯈꯥꯏꯑꯦꯗ
ꯅꯈꯣ ꯑꯍꯨꯝ ꯄꯨꯟꯅ ꯐꯖꯅ ꯆꯥꯑꯣ ꯅꯧꯀꯔ ꯀ
ꯎꯝ ꯇꯧꯒꯗꯕꯅꯤ ꯑꯩꯒꯤ ꯃꯣꯖꯥ ꯁꯤꯔ ꯍꯥꯞꯄ꯭ꯔꯥꯀꯣ ꯍ ꯑꯩꯗꯣ ꯉꯁꯥꯏꯗꯣ ꯍꯣꯁꯄꯤꯇꯥꯜ ꯆꯠꯀꯦꯅ ꯂꯥꯛꯄꯅꯦꯕ ꯑꯗꯨꯒꯤ ꯏꯅꯥꯎ ꯅꯨꯨꯄꯥꯗꯅ ꯍꯌꯦꯡ ꯑꯃꯨꯛ ꯆꯠꯂꯁꯤ ꯍꯥꯏꯕ ꯑꯗꯨꯒꯤ ꯌꯦꯌꯦꯡꯉ ꯆꯠꯇꯣꯏꯅꯦ ꯋꯥꯏ ꯑꯁ ꯉ ꯁꯤ ꯇꯤꯐꯤꯟ ꯆꯦ ꯍꯨꯔꯦꯟ ꯅꯥꯒ꯭ꯔꯦꯗ ꯄꯤꯔꯅꯤ ꯂꯥꯛꯑꯣꯗꯤ
ꯅꯣꯡ ꯆꯨꯕ꯭ꯔꯥ
ꯆꯨꯗꯦ
ꯑꯁ
ꯔꯖꯨ ꯚꯥꯏꯗ ꯀꯣꯜ ꯇꯧꯈ꯭ꯔꯣ ꯚꯥꯏ
ꯑꯁ
ꯃꯝ ꯑꯃꯨꯛ ꯄꯨꯊꯣꯔꯛꯈ꯭ꯔꯒꯦ ꯑꯩꯁꯨ ꯆꯥꯛ ꯂꯧꯕꯒ ꯌꯨꯝꯗ ꯀꯔꯤꯀꯔꯤꯅꯣ ꯇꯧꯔ ꯑꯗꯨꯒ ꯑꯃꯨꯛ ꯍꯜꯂꯛꯈ꯭ꯔꯒꯦ ꯑꯁ ꯅꯣꯡꯐꯖꯅ ꯆꯨꯕ ꯃꯥꯂꯦꯍꯦ ꯂꯝꯕꯤꯁꯦ ꯈꯨꯆꯣꯠꯑꯃ
ꯅꯪ ꯈꯛꯇꯥꯔꯣ ꯆꯠꯄꯗꯣ
ꯍꯣꯏ ꯑꯩ ꯈꯛꯇꯅꯦ
ꯑꯥ
ꯑꯩ ꯈꯛꯇꯅꯤ ꯆꯠꯂꯤꯕ
ꯎꯦ
ꯌꯥꯝ ꯂꯥꯞꯄ꯭ꯔꯥ ꯅꯪꯒꯤ ꯐ꯭ꯔꯦꯟ ꯔꯨꯝꯒ
ꯎꯝꯍꯝ ꯍꯥ
ꯅꯣꯏ
ꯚꯤꯗꯤꯌꯣꯟ ꯀꯣꯠꯇꯦꯁ ꯇ
ꯅꯣꯏ ꯅꯣꯏ ꯐ꯭ꯔꯦꯟ ꯌꯨꯝ ꯃꯅꯥꯛꯇ ꯄꯨꯛꯈ꯭ꯔꯤ ꯂꯩꯕ꯭ꯔꯥ
ꯂꯩꯇꯦ ꯁꯤ ꯏꯃꯥꯟꯕꯤ ꯍꯣꯏꯗꯤ ꯁꯤ ꯁꯣꯔꯣꯛ ꯃꯅꯥꯛꯇꯅꯦ
ꯑꯣ
ꯑꯩꯅ ꯁꯣꯔꯣꯛ ꯃꯥꯊꯛꯇ ꯂꯩꯕ ꯑꯩꯒꯤ ꯂꯩꯐꯝꯗꯤ ꯈꯪꯏꯅ ꯖꯦꯟ ꯑꯩꯈꯣꯏꯒ ꯄꯨꯜꯂꯤꯅ ꯑꯗꯨ ꯏꯃꯥꯟꯕꯤ ꯈꯣꯏꯅ ꯑꯁꯤ ꯃꯈꯥꯗ
ꯑꯣ ꯃꯈꯥꯗ ꯑꯣ
ꯑꯥ ꯁꯣꯔꯣꯛꯀꯤ ꯃꯈꯥꯗ ꯂꯩꯕ ꯑꯗꯨꯒꯤ
ꯎꯝ ꯅꯣꯏꯅ ꯃꯊꯛꯇ ꯃꯣꯏꯅ ꯃꯈꯥꯗ ꯑꯣ
ꯂꯥꯁ ꯌꯔꯗꯣ ꯑꯩꯈꯣꯏ ꯑꯗꯨꯗ ꯄꯨꯟꯅ ꯂꯩꯃꯤꯟꯅꯕꯅꯦ ꯑꯗꯨ ꯑꯩꯗꯣ ꯍꯟꯗꯛ ꯃꯦꯗ ꯂꯥꯛꯄꯒꯤꯀꯣ ꯑꯩ ꯂꯩ ꯍꯥꯟꯅ ꯂꯩꯕ ꯔꯨꯝꯗꯣ ꯃꯤ ꯑꯇꯣꯞꯄ ꯑꯃꯨꯛ ꯂꯩꯈꯤꯕ ꯑꯗꯨꯒꯤ ꯑ ꯁꯤ ꯔꯖꯨ ꯣꯣꯏ ꯔꯖꯨꯕꯣꯣꯏ ꯌꯥ ꯔꯖꯨ ꯏ ꯈꯣꯏ ꯃꯣꯏꯒꯤ ꯔꯦꯟꯠ ꯃꯄꯨꯗꯣ ꯑꯩꯈꯣꯏ ꯈꯨꯟꯒꯤ ꯑꯩꯈꯣꯏ ꯈꯨꯟꯒꯤ ꯃꯤꯅꯦꯕ
ꯑꯧ ꯃꯥ
ꯗ ꯑꯃꯨꯛ ꯂꯩꯕ
ꯅꯣꯏ ꯌꯨꯝ ꯃꯄꯨ ꯌꯥꯝ ꯐꯩꯌꯦ ꯍꯥꯏꯌꯦꯅꯦ
ꯍꯣꯏ ꯐꯥꯕꯅꯦ ꯃꯤꯗꯥ ꯉꯥꯡꯕ ꯆꯩꯕꯗꯤ ꯑꯗꯨꯝ ꯇꯧꯗꯦ ꯃꯥ ꯃꯥ ꯀꯨꯁꯤ ꯀꯨꯁꯤ ꯇꯧꯕꯅꯦ
ꯎꯝ
ꯑꯩꯈꯣꯏꯗꯤ ꯒ꯭ꯔꯤꯌꯥꯁ꯭ꯔꯥ ꯑꯩꯈꯣꯏꯅ ꯄꯥꯛ ꯀꯨꯁꯤ ꯇꯧꯕꯗꯣ ꯑꯩꯈꯣꯏꯗ ꯅꯨꯡꯉꯥꯏꯇꯦ ꯂꯩꯇꯕ ꯍꯥꯏꯕꯕꯨ ꯑꯩꯈꯣꯏ ꯈꯨꯟ ꯆꯞ ꯃꯥꯟꯅꯕꯀꯣ ꯑꯗꯨꯒꯤ ꯂꯥꯏꯔꯛ ꯑ
ꯑ
ꯇꯧꯔꯒꯂ ꯩ ꯑꯗꯨ ꯇꯧꯔꯒꯂꯩ ꯍꯥꯏꯗꯤ ꯍꯥꯏꯔꯣꯏ ꯑꯗꯨ ꯑꯣꯏꯔꯁꯨ ꯑꯩꯈꯣꯏꯅ ꯑꯗꯨꯝ ꯈꯔ ꯈꯔ ꯀ꯭ꯔꯤ ꯍꯥꯏꯁꯤꯔꯥ ꯈꯪꯗꯦꯗ
ꯎꯝ
ꯑꯗꯨꯝ ꯅꯨꯡꯉꯥꯏꯇꯦꯅ ꯈꯨꯟ ꯆꯞ ꯃꯥꯟꯅꯔꯒ ꯈꯨꯟꯗꯥꯅ ꯃꯤꯅ ꯍꯣꯏ ꯍꯥꯏꯕꯨꯗꯤ ꯍꯥꯏꯔꯣꯏ ꯑꯗꯨꯕꯨ ꯈꯨꯟꯗꯅ ꯑꯃ ꯁꯤ ꯏꯝꯐꯥꯜꯗꯅ ꯑꯃ ꯇꯧꯋꯦ ꯍꯥꯏꯅ ꯃꯥꯒꯨꯝꯕꯗꯣ ꯍꯥꯏꯒꯅꯤ ꯈꯟꯕꯗ ꯇꯟꯕ ꯑ ꯑꯩꯈꯣꯏ ꯂꯝꯕꯤ ꯀꯥꯕꯁꯦ ꯋꯥꯏꯌꯦꯅꯍꯦ
ꯋꯥꯕꯅ ꯋꯥꯕꯅ ꯁꯤ ꯄꯨꯛ ꯅꯨꯡꯁꯤꯠ ꯄꯨꯛꯇ ꯅꯨꯡꯁꯤꯠ ꯑꯃꯨꯛꯀ ꯂꯩꯈ꯭ꯔꯦ ꯇꯜꯂꯦ ꯅꯨꯡꯁꯤꯠꯅ ꯃꯔꯣꯟ ꯑꯃ ꯇꯥꯟꯗꯅꯀꯣ ꯑꯩ ꯑꯩꯉꯣꯟꯗ ꯅꯨꯡꯁꯤꯠ ꯌꯥꯝ ꯀꯜꯂꯦ ꯑꯗꯨꯒꯤ
ꯎꯝ
ꯃꯈꯥꯗ ꯐ꯭ꯂꯣꯔꯗ ꯇꯨꯝꯕꯒꯤꯅꯦ ꯑꯩꯅ ꯅꯨꯡꯁꯤꯠ ꯑꯁꯤ ꯀꯥꯕꯁꯦ ꯂꯣꯏꯔꯦ ꯕꯨꯛ-ꯕꯨꯛ ꯇꯧꯈ꯭ꯔꯦ ꯑꯩ ꯄꯨꯛꯇꯣ
ꯐꯤ ꯐꯖꯥꯕ ꯐꯤ ꯑꯐ ꯑꯐꯕ ꯐꯝꯔꯥꯒ ꯇꯨꯝꯃꯨꯅꯦ ꯀꯥꯔꯤꯅꯣ
ꯗꯣꯂꯣꯞ ꯍꯥꯞꯄꯅꯦ ꯁꯨꯕ ꯗꯣꯂꯣꯞꯇꯣ ꯑꯗꯨ ꯍꯥꯞꯄꯅꯦ ꯑꯗꯨ ꯌꯥꯗꯦ ꯁꯅꯣꯋꯤꯈꯣꯏ
ꯑꯗꯨ ꯑꯣꯏꯔꯁꯨ
ꯌꯥꯗꯦ
ꯎꯝ ꯅꯣꯏ ꯃꯐꯝꯗ ꯍꯨꯏ ꯂꯩꯕ꯭ꯔꯥ ꯇꯤꯛ ꯌꯥꯝ ꯂꯩꯩꯌꯦ ꯍꯥꯏꯕꯅꯦ
ꯑꯗꯨ ꯑꯁ ꯂꯣꯏꯔꯦ ꯔꯥꯖꯨꯕꯥꯒ ꯑꯩꯈꯣꯏꯁꯦ ꯇꯤꯛꯀꯤ ꯚꯤꯛꯇꯤꯝ ꯑꯣꯏꯔꯕꯅꯦ ꯍꯟꯗꯛꯁꯦ
ꯑꯣ ꯃꯥꯔꯣ ꯑꯩꯉꯣꯟꯗ ꯍꯤꯗꯥꯛ ꯇꯟ ꯍꯪ ꯃꯅꯦ ꯑꯩꯗꯨ ꯏꯀ ꯃꯉꯣꯟ ꯍꯥꯏ ꯒ꯭ꯔꯥꯕꯅꯦ
ꯑꯣ ꯇꯕ ꯇꯨꯝꯕꯁꯨ ꯈꯪꯗ꯭ꯔꯦ ꯇꯨꯝꯂꯝꯝꯃꯗꯤꯀꯣ ꯑꯗꯨꯏ ꯍꯛꯇꯣ
ꯎꯝ
ꯍꯛ ꯆꯥꯡꯗ
ꯑꯣ ꯑꯣ ꯑꯩꯅ ꯃꯥ ꯍꯤꯗꯥꯛ ꯑꯩꯅ ꯄꯤꯕꯗꯨ ꯑꯣ ꯑꯩꯅ ꯍꯥꯏꯈ꯭ꯔꯕꯣ ꯍꯤꯗꯥꯛ ꯊꯝꯂꯗꯤ ꯁꯛ ꯁꯛ ꯇꯥꯡꯂꯒ
ꯍꯟ
ꯌꯥꯏ ꯌꯥ ꯌꯥꯏ
ꯁꯨꯕ ꯁꯨꯕ ꯂꯥꯂꯔꯦ
ꯇ ꯑꯗꯦꯏꯁꯦ
ꯎꯝ
ꯎ ꯁꯜꯃ ꯑꯣ ꯃꯩꯔꯎꯕꯒꯤ ꯅꯝꯊ
ꯎꯝ
ꯀꯅꯥꯔꯣ ꯍꯦꯟꯅꯨꯁꯨ ꯀꯣ ꯐꯖꯅ ꯇꯧꯔꯛꯈ꯭ꯔꯦꯅꯦ
ꯎꯝ ꯑꯗꯨꯗꯤ ꯅꯣꯏ ꯑꯅꯤꯁꯦ ꯍꯧꯖꯤꯛꯁꯤ ꯌꯦꯟꯁꯥꯡ ꯐꯖ ꯐ ꯆꯥꯒꯅꯤ ꯀꯣ
ꯈꯖꯕꯟꯅꯠꯇꯦ ꯑꯍꯥꯎꯕꯅꯤ
ꯑ ꯍꯥꯎꯕ ꯑꯩꯒꯤ ꯂ ꯑꯩ ꯑꯩꯒꯤ ꯂꯣꯟꯁꯩ ꯑꯗꯨꯃꯥꯏꯅ ꯇꯧꯕꯅꯤꯅ ꯉꯔꯥꯡ ꯉ ꯉꯔꯥꯡ ꯅꯤ ꯅꯪ ꯎꯝ ꯎꯝ ꯑꯗꯨ ꯑꯗꯨ
ꯌꯦꯟꯗꯗꯤ ꯈꯖꯅ ꯇꯥꯕꯤꯔ ꯁꯨ ꯍꯏ ꯑꯩ ꯃꯈꯥꯗ ꯆꯥꯒꯅꯤ ꯁꯤꯗ ꯆꯥꯔꯣꯏ
ꯎꯝ
ꯑꯥꯎ ꯎꯝ ꯖꯦꯡꯒ ꯑꯩꯈꯣꯏ ꯀꯔꯤꯔꯥ ꯁꯟꯁꯥ ꯆꯥꯃꯤꯟꯅꯁꯦ ꯍꯥꯏꯅ ꯑꯁ ꯃꯈꯥꯗ ꯇꯧꯁꯤ ꯍꯥꯏꯌꯦ ꯑꯗꯨꯗ ꯆꯥ
ꯃꯈꯥꯗ ꯎ ꯑꯆꯧ ꯑꯆ ꯃꯐꯝ ꯑꯆꯧꯔꯗꯤ ꯐꯅꯤ ꯖꯦꯡ ꯃꯐꯝꯗꯗꯤ ꯑꯄꯤꯛꯄ ꯌꯥꯝ ꯄꯤꯛꯄ
ꯍꯣꯏ ꯑꯥꯎ ꯐꯤ ꯁꯨꯅꯤꯡꯉꯥꯁꯨ ꯑꯃꯨꯛ ꯂꯩꯈ꯭ꯔꯦꯅꯦꯍꯦ ꯑ ꯎꯝ
ꯅꯪꯒꯤ ꯐ꯭ꯔꯦꯟꯁ ꯍꯧꯖꯤꯛ ꯃꯨꯛ ꯃꯦꯁꯦꯁ ꯇꯔꯒꯦ ꯑꯩ ꯒꯤꯕꯦꯟ ꯑꯔ ꯋꯥꯔꯤ ꯋꯥꯔꯤ ꯁꯔꯅꯤ ꯍꯥꯏ
ꯑꯣ ꯃꯥꯗ ꯍꯧꯖꯤꯛ ꯆꯥꯛ ꯌꯦꯟꯁꯥꯡ ꯊꯣꯡꯒꯦꯅ ꯇꯧꯕꯅꯦ ꯃꯥꯗꯣ ꯖꯦꯡꯗꯣ ꯈꯪꯗꯦ ꯏꯟꯁꯥꯡ ꯂꯥꯎꯧꯕ ꯆꯠꯈꯤꯕꯅꯤ ꯗꯣ ꯍꯥꯂꯄ ꯍꯂ ꯇ ꯃ ꯄꯦꯁꯥꯄꯨꯗ ꯃꯥꯅ ꯏꯃꯥꯟꯅꯕꯤꯅ ꯖꯤꯄꯦ ꯇꯧꯒꯦ ꯍꯥꯏꯕꯒꯤ
ꯎꯝ
ꯑꯗꯨꯝ ꯃꯈꯥꯗ ꯆꯥꯛꯁꯨ ꯊꯣꯡꯕ ꯌꯥꯕꯅꯤꯀꯣ
ꯎꯝ ꯑꯩꯒꯤ ꯑꯩꯒꯤ ꯍꯤꯜꯁ ꯆꯥꯕ ꯍꯥꯏꯕ ꯁꯤ ꯈꯛꯇꯅꯦ ꯁꯤ ꯈꯛꯇꯅꯤ ꯆꯥꯎꯕ ꯑꯇꯣꯞꯄꯗꯤ ꯌꯥꯗ꯭ꯔꯦ ꯑꯇꯣꯞꯄꯗꯤ ꯁꯤꯗ ꯃꯇꯣꯟꯗꯣ ꯌꯥꯗ꯭ꯔꯦ ꯎꯝ
ꯅꯪꯒꯤ ꯐ꯭ꯔꯦꯟꯒ ꯔꯦꯟ ꯂꯩꯃꯤꯕ꯭ꯔꯥ ꯅꯠꯇ꯭ꯔꯒ ꯎꯝ ꯍꯅꯦ ꯅꯊꯟ ꯅꯊꯟ ꯅꯊꯟ ꯈꯛꯇꯅꯤꯀꯣ
ꯎꯝ
ꯁꯤ ꯈꯛꯇꯅꯦ ꯑꯇꯣꯞꯄ ꯂꯩꯇ꯭ꯔꯦ ꯑꯇꯣꯞꯄꯗꯣ ꯁꯤꯗ ꯅꯍꯥꯟ ꯑꯩꯇꯣꯝꯈꯩ ꯁꯤꯗ ꯂꯣꯏꯅ ꯊꯣꯛꯈ꯭ꯔꯦ ꯁꯤꯅ ꯁꯤꯅ ꯆꯥꯎꯕꯅꯦ ꯂꯣꯏꯅ ꯇꯦꯛꯄꯅꯦ ꯑꯁꯤꯗꯤ ꯅꯣꯏꯅꯥ ꯊꯣꯛꯈ꯭ꯔꯦ ꯌꯥꯗ꯭ꯔꯦ ꯁꯤ ꯂꯣꯏꯊꯣꯛꯈ꯭ꯔꯦ ꯁꯤ ꯁꯦꯝꯅꯤꯉꯥꯏ ꯋꯥꯗꯦ ꯇꯒꯤ ꯎꯝ ꯎꯝ ꯄꯤꯛꯄꯅꯦ ꯑꯦ ꯍ꯭ꯋꯥꯟ ꯃꯅꯥꯛꯇ ꯍꯤꯜꯁ ꯆꯥꯎꯕ ꯈꯔ ꯂꯩꯅꯦ ꯃꯥꯗ ꯑꯩꯉꯣꯟꯗꯒꯤ ꯗ꯭ꯔꯦꯁꯀꯤ ꯀꯣ ꯗ꯭ꯔꯦꯁꯀꯤ ꯍꯥꯞꯄ ꯌꯥꯕ ꯑꯃ ꯂꯩꯕꯅꯦ ꯃꯉꯣꯟꯗ ꯑꯩꯈꯗ ꯑꯩ ꯑꯩꯒꯤ ꯈꯣꯡꯗꯒꯤ ꯈꯔ ꯍꯦꯟꯅ ꯆꯥꯎꯕꯅꯦ ꯃꯥꯒꯤꯗꯣ ꯃꯥꯒꯤꯗ ꯃꯤ ꯐꯖꯕ ꯂꯩ ꯒ꯭ꯔꯤꯟ ꯀꯂꯔꯒꯤ ꯇꯥꯏꯞꯇ ꯑꯗꯨꯝ ꯌꯦꯉꯥ ꯄꯤꯌꯣ ꯃꯥꯒꯤ ꯈꯣꯡꯗꯣ ꯆꯥꯎꯕ ꯑꯩꯉꯣꯟꯗꯒꯤ ꯍꯦꯟꯅ ꯈꯪꯗꯦ ꯑꯩꯉꯣꯟꯗꯒꯤ ꯑꯩꯒꯤ ꯈꯣꯡꯗꯤ ꯍꯦꯟꯅ ꯆꯥꯎꯕꯅꯦꯕ ꯃꯥꯗꯣ ꯗꯁꯨ ꯑꯗꯨꯃꯥꯏ ꯁꯤ ꯂꯣꯟ ꯉꯥꯡꯗ꯭ꯔꯗꯤ ꯌꯥꯗꯕꯀꯣ ꯁꯤ ꯂꯣꯟꯁꯦ ꯉꯥꯡꯅ ꯂꯩꯔꯕꯅꯦ
ꯎꯝ ꯎꯝ ꯔꯖꯨꯕꯥꯏ ꯍꯂ ꯀ꯭ꯔꯃ
ꯍꯣꯏ ꯌꯨꯝꯗ ꯌꯧꯔꯦ ꯑꯗꯨ ꯌꯨꯝ ꯌꯧꯔꯒ ꯌꯨꯝꯒꯤ ꯀꯔꯤꯅꯣꯁꯦ ꯌꯨꯝꯒꯤ ꯁꯦꯡꯕꯒ ꯂꯣꯏꯔꯒ ꯌꯨꯝꯒꯤ ꯁꯦꯡ ꯈꯔꯒ ꯑꯃꯨꯛ ꯍꯟꯗꯣꯏꯅꯦ ꯂꯩ ꯃ ꯌꯥ ꯊ ꯑꯊꯅꯣ ꯍꯥ
ꯃꯥ ꯀꯗꯥꯗ ꯍꯟꯒꯗꯕ ꯋꯥꯛꯀꯤꯡꯜ
ꯀꯅꯥꯔꯣ ꯖꯦꯡ꯭ꯔꯣ ꯈꯪꯗꯦ ꯍꯣꯏ ꯃꯥ ꯍꯣꯏ ꯑꯥ ꯂꯝꯄꯥꯛꯇ ꯋꯥꯛ ꯆꯠꯈꯤꯕꯅꯦ ꯎꯝ ꯍꯜꯂꯛꯇ꯭ꯔꯤꯌꯦ
ꯑꯣ ꯑꯗꯨꯗꯤ ꯊꯦꯡꯅꯥ ꯍꯜꯂꯛꯀꯅꯤꯀꯣ ꯑꯗꯨꯗꯤ
ꯎꯝ ꯈꯪꯗꯦ ꯑꯦꯟꯁꯥꯡ ꯃꯥ ꯂꯧꯔꯗꯤ ꯈꯔ ꯉꯟꯅ ꯍꯜꯂꯛꯀꯦꯔꯥ
ꯍꯣꯏ ꯅꯣꯏ ꯅꯣꯏꯅ ꯍꯥꯏ ꯍꯥꯏꯒꯗꯕꯅꯦ ꯆꯥꯛ ꯂꯥꯝꯃꯦ ꯈꯔ ꯊꯨꯅꯗꯤ ꯂꯥꯛꯑꯣ ꯆꯥꯅꯤꯡꯂꯗꯤ ꯅꯣꯡꯃ ꯑꯃꯨꯛꯀ ꯆꯇꯂꯣ
ꯃꯥꯁꯦ ꯑꯁ ꯆꯠꯀꯥꯅꯨ ꯍꯥꯏꯕꯗꯨꯣ ꯌꯥꯗꯦꯕ ꯑꯗꯨꯒꯤꯅꯤꯗ
ꯎꯝ ꯃꯥ ꯀꯨꯀ ꯏꯟꯇꯔꯦꯁ ꯂꯩꯕ ꯑꯈꯣꯏ ꯀꯣꯟꯗꯁꯨ ꯑꯩꯈꯣꯏ ꯂꯩꯃꯤꯟꯅꯟꯅꯔꯤꯁꯦ ꯇꯨꯝ ꯀꯣꯏꯕ ꯆꯠꯄꯒ ꯆꯥꯕ ꯈꯛꯛꯇꯅꯦ ꯊꯕꯥꯥꯛꯁꯨ ꯁꯨꯗꯦꯁ ꯎꯝ ꯑꯣꯈꯣꯏꯒ
ꯅꯤꯡ ꯍꯣꯏ ꯅꯣꯏꯗꯤ ꯅꯨꯄꯥꯁꯤꯡꯗꯤ ꯇꯧꯔꯝꯅꯤ ꯈꯪꯉꯦ
ꯍꯣꯏ ꯃꯥꯒꯤ ꯌꯨꯝꯗꯣ ꯑꯗꯨꯝ ꯇꯨꯝꯂꯒ ꯑꯗꯨꯝ ꯂꯩꯒꯅꯤ ꯇꯥꯒꯅꯤ ꯊꯕꯛ ꯂꯩꯔꯗꯤ ꯑꯗꯨꯝ ꯆꯠꯀꯅꯤ ꯂꯩꯈ꯭ꯔꯗꯤ ꯑꯗꯨꯝ ꯀꯣꯏꯕ ꯆꯠꯄ ꯆꯥꯕ ꯑꯗꯨꯗꯨ ꯈꯛꯇꯅꯤ ꯃꯥꯁꯨ ꯐꯕꯅꯦ ꯀꯔꯤꯁꯨ ꯆꯥꯗꯕ ꯄꯩꯁꯥꯁꯨ
ꯍꯣꯏ ꯑꯗꯨ ꯅꯤꯁꯥ ꯆꯥꯗꯕ ꯃꯤꯁꯤꯡꯗꯨꯅ ꯄꯤꯔ ꯈ꯭ꯔꯥ ꯎꯝ ꯇꯔ ꯍꯥꯏꯕ ꯅꯠꯇ꯭ꯔꯣ ꯑꯗꯣ ꯃꯥꯗꯤ ꯇꯧꯕ꯭ꯔꯥ ꯇꯧꯗꯕ꯭ꯔꯗꯤ ꯈꯪꯗꯦ
ꯇꯧꯗꯦ ꯇꯧꯕꯗꯤ ꯏ ꯃꯥ ꯑꯃ ꯈꯛꯇꯅꯤ ꯃꯥꯥꯟ ꯋꯥꯔꯤꯔꯗꯤꯁ ꯑ ꯈꯥꯡꯪꯕꯦ
ꯑꯣ
ꯑꯗꯨꯝ ꯑꯗꯨꯝ ꯃꯤꯌꯥꯝ ꯑꯗꯨꯝ ꯅꯠꯇꯦ ꯑꯗꯨꯝ ꯈꯔꯗꯤ ꯂꯩꯌꯦ ꯂꯩꯕꯗꯤ
ꯎꯝ ꯎꯝ ꯍꯣꯏ ꯍꯣꯏ ꯑꯩꯒꯤ ꯏꯟꯁꯥꯡꯁꯨ ꯌꯥꯅꯤꯦ ꯉꯥꯏꯈꯣ ꯀꯣ ꯇꯧꯔꯛ ꯑꯦ ꯊꯝꯈ꯭ꯔꯒꯦ ꯀꯣ
ꯍꯣꯏ ꯍꯣꯏ ꯑꯗꯨꯝ ꯄꯥꯎ ꯐꯥꯎꯅꯁꯤ